ꯑꯣ
ꯇꯥꯔꯦ ꯇꯥꯔꯦ
ꯑꯣ ꯀꯩꯗꯧꯔꯝꯃꯤꯅ
ꯑꯁꯤ ꯁꯤ ꯑꯦꯞꯁꯤ ꯇꯥꯛꯁ ꯇꯧꯔꯝꯕꯗ
ꯑꯣ ꯐꯩ ꯐꯩ ꯄꯩꯁꯥ ꯇꯥꯟꯒꯗꯕꯅꯦ ꯇꯥ
ꯑꯩꯗꯤ ꯅꯪ ꯀꯣꯜ ꯇꯧꯔꯛꯇ꯭ꯔꯦ ꯈꯜꯂꯨꯔꯤꯅꯦ
ꯐꯔꯤꯅꯣ ꯊꯕꯛꯁꯦ ꯌꯨꯝꯗ ꯂꯩꯕꯁꯨ ꯀꯥꯟꯅꯗꯦ ꯌꯨꯝ ꯇꯧꯔꯒ ꯂꯥꯏꯔꯤꯛꯁꯨ ꯄꯥꯗ
ꯆꯞ ꯃꯥꯟꯅꯩ ꯌꯨꯝꯗ ꯂꯩꯔꯁꯨ ꯑꯃꯗ ꯂꯩꯔꯁꯨ ꯄꯥꯕꯨ ꯄꯥꯗ꯭ꯔꯗꯤ
ꯑꯁꯦꯡꯔ ꯑꯁ ꯑꯗꯨꯁꯨ ꯑꯃꯨꯛ ꯀꯥꯀꯥ ꯐꯣꯟ ꯇꯧꯔꯝꯗ꯭ꯔꯣ ꯉꯁꯤ
ꯇꯧꯔꯛꯑꯝꯃꯦ
ꯑꯣ
ꯕꯁꯟ ꯕꯁꯟ
ꯍꯣꯏ ꯍꯣꯏ ꯍꯥꯏꯕ ꯅꯠꯇꯅ ꯅꯪꯗꯤ ꯈꯔ ꯁꯣꯜꯂꯕ꯭ꯔꯒ ꯍꯪꯉꯤ ꯑꯗꯨꯅ ꯑꯩꯅ ꯀꯥꯏꯗꯩ ꯀꯀꯥ ꯑꯃꯨꯛ ꯅꯣꯏꯈꯂꯦ ꯑꯣ ꯀꯩꯀꯩ ꯑꯦꯛꯖꯥꯝ ꯊꯥꯔꯤ ꯑꯦꯛꯖꯥꯝ ꯉꯥꯡꯉꯛꯄꯅꯦ ꯉꯥꯡꯉꯛꯄꯗ
ꯑꯩꯉꯣꯟꯗꯁꯨ ꯇꯧꯔꯛꯑꯝꯃꯦ ꯑꯩꯅ ꯅꯪ ꯑꯦꯛꯖꯥꯝ ꯊꯥꯔꯤ ꯍꯥꯏꯒꯤꯕ ꯑꯗꯨꯏ ꯑꯁ ꯚꯦꯔꯤ ꯒꯨꯗ ꯚꯦꯔꯤ ꯒꯨꯗ
ꯄꯥꯗ꯭ꯔꯤ
ꯃꯥꯅ ꯄꯥꯝꯖꯕꯗꯨ ꯊꯣꯛꯈ꯭ꯔꯦꯕ
ꯍꯋꯦ ꯑꯦꯛꯖꯥꯝ ꯁꯣ ꯅꯠꯇ ꯃꯆꯥ ꯃꯁꯨꯅꯤ ꯊꯥꯔꯤꯁꯤꯅ ꯃꯥꯅ ꯑꯆꯧꯕꯒꯤ ꯍꯥꯏꯅꯤ ꯄꯥꯗ꯭ꯔꯤꯁꯤꯒ
ꯑꯩꯅ ꯕꯦꯡꯀꯤꯡꯒꯤ ꯍꯥꯏꯒꯤꯕꯅꯦ
ꯍꯣꯏꯁꯦ ꯕꯦꯡꯀꯤ ꯕꯦꯡꯀꯤ ꯇꯧꯔꯨꯅ ꯀꯣꯛ ꯁꯥꯟꯅꯕꯅꯦ ꯇꯧꯔꯛꯑꯅꯨ
ꯉꯥꯡꯉꯛꯄ꯭ꯔꯥ ꯑꯩꯉꯣꯟꯗꯅ ꯕꯦꯔꯤ ꯒꯨꯗ ꯊꯥꯔꯝꯃꯦ
ꯕꯦꯡꯀꯤꯗꯨ ꯇꯧꯔꯨꯅꯨꯅ ꯅꯣꯏ ꯀꯩꯒꯤꯅꯣ ꯑꯦꯁꯤ ꯁꯥꯔꯇꯤꯐꯤꯀꯦꯠ ꯄꯥꯏꯔꯒ ꯃꯥꯡꯍꯟ ꯇꯧꯔ ꯌꯥꯏꯐꯕꯤ ꯌꯥꯏꯐꯕ ꯗꯨꯅ ꯀꯔꯝ ꯇꯧꯈ꯭ꯔꯕꯅꯣ ꯑꯝꯇꯕꯨ ꯇꯥꯗꯦ ꯃꯉꯣꯟ ꯀꯣꯜ ꯇꯧꯔꯛꯇꯖꯥꯠꯂꯣ
ꯇꯧꯔꯝꯅꯤ ꯔꯥꯎꯟ ꯊꯨꯡꯉꯝꯅꯤ ꯈꯪꯉꯦ ꯀꯔꯤ ꯌꯥꯗ ꯊꯣꯝꯗꯎ ꯋꯥꯗꯦ
ꯁꯤꯔꯤꯅ ꯑꯃ ꯅꯤꯡꯉꯁꯤ ꯋꯥꯉ ꯇꯧꯕꯗ ꯍꯣꯏ ꯑꯩꯈꯣꯏꯗ ꯃꯇꯝ
ꯎꯝ ꯀꯩꯗꯧꯔꯝꯃꯤꯅꯣ
ꯑꯩꯔꯣꯏ ꯏꯟꯁꯥꯡ ꯊꯣꯡꯒꯦꯅ ꯁꯧꯒ꯭ꯔꯤ ꯊꯣꯡꯉꯦ ꯇꯧꯔꯝꯕꯅꯤ
ꯑꯩꯈꯣꯏꯁꯨ ꯆꯥꯛꯄꯤꯗ꯭ꯔꯦ
ꯀꯩ
ꯕꯦꯀꯦꯁꯟ ꯄꯤꯔꯦ
ꯑꯣ ꯚꯦꯀꯦꯁꯟ ꯄꯤꯕꯩ ꯆꯥꯛ ꯄꯤꯗꯕ
ꯎꯝ
ꯑꯗꯨꯁꯨ ꯀꯩꯅꯣꯗꯤꯅꯦ ꯅꯪ ꯆꯥꯛꯗꯤ ꯀꯃꯥꯏꯅ ꯇꯧꯋ ꯊꯣꯡ ꯅꯁꯥ ꯊꯣꯡꯖꯩꯔꯣ
ꯊꯣꯏ ꯑꯩꯕꯨꯗꯤ ꯊꯣꯝꯗꯦ ꯆꯥꯕ ꯉꯥꯛꯛꯇ
ꯑ
ꯏꯟꯁꯥꯡ ꯊꯦꯣꯡꯕꯗꯤ ꯌꯥꯏ ꯑꯩꯔꯨꯃꯦꯠ ꯅ ꯊꯣꯟ
ꯎ ꯃꯅꯥ
ꯎꯝ
ꯐꯅꯗꯤ ꯀꯩꯅꯣ ꯐꯔꯦ ꯂꯉ ꯊꯒꯗꯣ
ꯎꯝ
ꯅ ꯊ ꯍꯂꯨ ꯀ ꯇꯧ ꯀꯔ ꯑꯩꯗꯣ ꯍꯧꯅ ꯉꯁꯥꯏ ꯏꯟꯖꯥꯡꯁꯤꯒꯤ ꯃꯔꯝꯗ ꯃꯣꯏ ꯑꯩꯈꯣꯏ ꯁꯤꯗ ꯑꯅꯥꯎꯄ ꯑꯃ ꯂꯩꯌꯦꯕꯅ ꯑꯗꯨ ꯏꯟꯖꯥꯡꯁꯃꯝ ꯍꯪꯕ ꯑꯩꯅ ꯃꯥꯅ ꯀꯥꯕꯅꯣꯗ
ꯎꯝ
ꯃꯣꯏꯗꯣ ꯑꯗꯨꯝ ꯐꯖꯅ ꯀꯥꯏ ꯍꯥꯏꯌꯦ ꯌꯥꯝꯅ ꯅꯨꯡꯉꯥꯏꯕ ꯑꯩꯈꯣꯏ ꯆꯤꯡꯉꯥꯡ ꯉꯈꯠꯂ ꯈꯣꯠꯀꯠꯂ ꯑꯝꯇ ꯂꯩꯇꯦ ꯍꯥꯏ ꯑꯗꯨꯝꯅ ꯒꯥꯔꯤ ꯊꯝꯐꯝꯗꯣ ꯒꯥꯔꯤ ꯄ ꯄꯥꯡ ꯄꯩꯁꯥ ꯄꯤꯔꯒ ꯒꯥꯔꯤꯁꯤ ꯄꯥꯔꯀꯤꯡ ꯉ ꯂꯩ ꯍꯥꯏꯕ ꯃꯈꯥꯗꯨꯗ ꯑꯣꯄ ꯗꯦ ꯍꯥꯏꯌꯦ ꯑꯗꯨꯅ ꯑꯩ ꯅꯣꯏꯗ ꯍꯥꯏꯔꯛꯀꯦꯗ ꯇꯧꯔꯝꯃꯤꯅ ꯉꯁꯥꯏ ꯃꯥꯅ ꯍꯥꯏꯕ ꯅꯣꯏ ꯒꯥꯔꯤ ꯃꯆꯥ ꯍꯥꯏꯗꯤ ꯁꯨꯝ ꯐꯠꯇꯕꯗꯨꯅ ꯆꯠꯄ ꯄꯥꯈꯠꯄꯩꯔꯥꯗ ꯍꯥꯏꯕ ꯑꯩꯉꯣꯟꯗ ꯍꯪꯉꯛꯄ ꯍꯥꯏꯥꯏ ꯁꯨꯡꯒꯥꯏꯕ ꯆꯁ ꯍꯥꯏꯗꯤ ꯌꯥꯝ ꯐꯕ ꯅꯠꯇ꯭ꯔꯁꯨ ꯈꯔ ꯈ ꯀꯩꯅꯣ ꯇꯧꯕꯗꯨꯅ ꯆꯠꯄꯗꯣ ꯅꯨꯡꯉꯥꯏꯇꯦ ꯑꯗꯨꯝ ꯄꯥꯈꯠꯂꯤꯗꯅ ꯏꯗꯕꯣ ꯒꯥꯔꯤ ꯃꯥꯏ ꯆꯂꯦ ꯑꯗꯨꯝ ꯆꯠꯄꯩ ꯑꯣꯏꯔꯁꯨ ꯀꯩꯁꯨ ꯇꯧꯔꯣꯏ ꯀꯩꯅꯣ ꯀꯔꯤ ꯃꯈꯥꯗ ꯑꯗꯨꯝ ꯊꯝꯃꯝꯃꯒ ꯃꯣꯏ ꯄꯥꯔꯀꯤꯡ ꯊꯝꯃꯝꯃꯒ ꯄꯨꯡ ꯃꯉꯥꯗꯤ ꯍꯥꯡꯅꯤꯡꯉ ꯄꯀꯤ ꯍꯗꯨ ꯑꯥ
ꯑꯣ
ꯄꯥꯔꯀꯤꯡꯁꯤꯁꯨ ꯈꯥꯝꯃꯝꯃꯦ ꯍꯥꯏꯕ ꯑꯗꯨ ꯃꯣꯏꯗꯤ ꯑꯗꯨꯝ ꯉꯟꯅ ꯆꯠꯂꯦꯗꯅ ꯍꯂ ꯆꯠꯂ ꯑꯗꯨꯝ ꯊꯝꯃꯝꯃꯦ ꯍꯥꯏꯕ ꯑꯗꯨꯏꯗꯨꯗ ꯑꯣ ꯑ
ꯦ ꯍꯥꯏ
ꯎꯝ ꯀꯔꯤ
ꯈꯥ
ꯑꯣ ꯅ ꯍꯥꯏ ꯑꯗꯨ ꯇꯥꯖꯦ ꯔꯦ
ꯇꯥꯔꯔꯕ
ꯇꯥꯏ ꯇꯔ
ꯑꯩꯈꯣꯏꯁꯨ ꯆꯠꯁꯦꯅ ꯍꯥꯏꯅꯩꯌꯦꯕ
ꯑꯥ
ꯂꯥꯡꯅ ꯊꯦꯜꯦꯗꯣ ꯑꯗꯨ ꯃꯣꯏ ꯀꯤꯍꯣꯝ ꯊꯥꯕꯀꯣ ꯑꯦꯗ ꯃꯣꯏ ꯑ ꯑꯍꯨꯝ ꯍꯥꯏꯕ꯭ꯔꯥ ꯃꯉꯥ ꯍꯥꯏꯕ꯭ꯔꯥ ꯑꯗꯨ ꯀꯨꯀꯤꯅ ꯐꯥꯖꯤꯟꯒꯦ ꯍꯥꯏꯕ
ꯀ
ꯈꯪꯗꯦ ꯎꯝ ꯍꯣꯏ ꯆꯨꯝꯃꯤꯔꯥ ꯂꯥꯜꯂꯤꯔ ꯈꯪꯗꯦ ꯑꯗꯨꯃꯥꯏꯅ ꯍꯥꯏꯅꯕ ꯑꯗꯨꯧꯈꯣꯏꯖꯦ ꯀꯤꯗꯅ ꯆꯠꯇꯕꯅꯦꯕ ꯍꯌꯦꯡ ꯈꯔ ꯂꯣꯏꯔ ꯆꯠꯁꯦꯅ ꯍꯧꯖꯤꯛꯇ ꯕꯨꯗꯤ ꯆꯠꯄ ꯌꯥꯔꯦ ꯍꯥꯏꯕ꯭ꯔꯣ ꯀꯩꯅꯣ ꯍꯥꯏꯔ
ꯑꯁ ꯅꯨꯡꯗꯕ ꯑꯣꯏꯔꯝꯒꯅꯤ
ꯑꯣꯏꯔꯝꯗꯧ ꯃꯥꯜꯂꯦ ꯑꯗꯨꯃꯥꯏꯅ
ꯎꯝ ꯍꯣꯏ ꯑꯃꯨꯛ ꯍꯥꯏꯗꯤ ꯑꯗꯨꯃꯥꯏꯅ ꯆꯠꯄꯗꯒ ꯐꯥꯖꯟꯒꯦ ꯍꯥꯏꯗꯤ ꯃꯤ ꯐꯖꯔꯇ ꯉꯥꯡ
ꯑꯁꯦꯡꯕ ꯑꯩꯈꯣꯏꯅ ꯑꯗꯨꯝ ꯁꯣꯏꯗꯣꯏꯅꯦ ꯑꯗꯨꯏ ꯇꯜꯂꯦꯀꯣ
ꯍꯣꯏ ꯍꯧꯔꯥꯡ ꯃꯇꯥꯁꯤꯗꯅꯦ ꯇꯧꯔꯤꯁꯤ ꯂꯩꯌꯦꯕꯨꯗꯤ ꯁꯨꯝ ꯂꯩꯌꯦꯕ ꯁꯨꯃꯥꯏꯅ ꯁ ꯁꯨꯝ ꯂꯩꯔꯗꯤꯒ ꯌꯥꯔꯣꯏ ꯀꯗꯥꯥꯏꯗ ꯍꯅꯤꯁꯨꯕꯗꯤꯝꯁꯤꯕ
ꯑꯗꯨ ꯑꯩꯅ ꯈꯟꯕꯗꯣꯀꯣ ꯃꯣꯏ ꯆꯤꯡꯗꯣ ꯏꯀꯣꯛ ꯀꯣꯛꯄꯗꯧ ꯇꯧꯗ꯭ꯔꯣ ꯈꯪꯅꯦ ꯍꯥꯏꯁꯦ ꯍꯣꯏ ꯑꯗꯨꯁꯨ ꯑꯗꯨꯝ ꯃꯈꯥꯗ ꯃꯊꯛꯇꯇꯩ ꯂꯣꯏ ꯎꯅꯕꯤ ꯃꯑꯣꯣ
ꯑꯦ ꯍꯣꯏ ꯃꯤ ꯊꯥꯒꯠꯅꯔꯝꯕꯗꯣ
ꯑꯗꯨꯏꯗꯣ ꯑꯩꯅ ꯈꯟꯕꯗꯅꯦ ꯀ ꯂꯥꯎꯟ ꯇꯋꯥꯔ
ꯑ ꯑ ꯇꯣꯝꯅ ꯆꯥꯔ ꯀꯌꯥꯅꯣ ꯍ
ꯑꯗꯨꯗꯩꯅꯦ ꯁꯨꯝ ꯌꯦꯡꯗꯔꯛꯀꯥꯟꯗ ꯎꯕ ꯆꯤꯡꯗꯨ ꯌꯥꯝ ꯃꯥꯜꯂꯦ ꯍꯥꯏꯕ
ꯑꯩ ꯂꯤ ꯂꯣꯟꯗ ꯑꯇ ꯆꯇ꯭ꯔꯤꯅꯤ
ꯑꯩꯕꯨꯗꯤ ꯆꯠꯂꯨꯔꯦꯕꯥ ꯊꯥꯏꯅ ꯆꯠ ꯌꯥꯏꯌꯦ ꯃꯇꯝꯗ
ꯑꯝꯇ ꯎꯂꯤ ꯆꯠꯖꯦ ꯑ
ꯐꯂ ꯃꯅꯦ ꯑꯗꯨꯅꯦꯅ
ꯍꯣꯏ ꯍꯇꯅꯦ ꯁꯤ ꯑꯃꯔꯣꯝꯗ ꯐꯩ ꯍꯥꯏꯗꯤ ꯃꯤ ꯃꯌꯥꯝ ꯀꯥꯟꯅꯩ ꯍꯥꯏꯔꯒ ꯑꯗꯨꯝ ꯀꯥꯟꯅꯔꯤꯁꯦ ꯍꯥꯏꯗꯤ ꯀꯩꯅꯣ ꯑꯣꯏꯒꯦꯔꯥ ꯀꯔꯤ ꯑꯣꯏꯒꯦꯔꯥ ꯀꯥ ꯐꯠꯇ ꯌꯨꯝꯗ ꯂꯩꯗꯨ ꯁꯔꯨꯗ
ꯍꯣꯏ ꯀ ꯃꯇꯧꯅꯤꯨꯝꯗ ꯁꯨꯝ ꯂꯩꯔ
ꯈꯔꯅꯗꯤ ꯏꯁꯇꯥꯒꯤ ꯀꯥꯕꯨ ꯏꯁꯇꯒꯤꯕꯨ ꯑꯣꯏꯔꯣ ꯏꯁꯇꯥꯒꯤꯕꯨ ꯅꯠꯇ꯭ꯔꯣ ꯀꯥꯕꯨ ꯀꯥꯔꯤꯗꯨꯣ ꯐꯔꯝꯃꯅꯤ
ꯈꯥꯏꫪ‌ꯣ
ꯇꯃꯤ ꯂꯩ ꯆ ꯂꯧꯁꯔꯗꯤ
ꯅꯪ ꯂꯥꯏꯕ꯭ꯔꯦꯔꯤ ꯆꯠꯇ꯭ꯔꯣ
ꯍꯥꯏꯕꯔꯤ ꯆꯠꯇꯦ ꯑꯩ ꯑꯌꯨꯛ ꯂꯝꯖꯦꯜ ꯆꯦꯟꯕꯗꯣ ꯔꯖ ꯃ ꯌꯥꯎꯋꯦ ꯚꯥꯏ ꯅꯣꯏ ꯀꯩꯅꯣꯗꯩꯅꯦ ꯑꯩ ꯅꯪꯉꯣꯟꯗ ꯍꯥꯏꯒꯗꯧꯅꯦ ꯅꯣꯏ ꯆꯤꯡꯈꯣꯡꯕꯅꯥꯛꯇ
ꯑꯣ ꯑꯣ ꯑꯩ ꯈꯪꯉꯤ ꯅꯍꯥꯟ ꯇꯥ
ꯄꯛꯄꯔꯥ
ꯑ ꯑꯗ ꯀꯔꯤ ꯃꯣꯉꯅꯣꯕ ꯑꯦꯅꯤ ꯆꯥꯟꯗꯔꯕ
ꯑꯣ ꯑꯦꯃꯤꯁꯇ ꯏꯕ
ꯎꯡ
ꯑꯦꯂꯁꯟꯗꯧꯋꯥ ꯑꯗꯨꯗ ꯀꯩꯅ ꯆ ꯑꯦꯠꯃꯤꯁꯟ ꯇꯧꯔꯑꯦ ꯊꯥꯒꯤ ꯐꯣꯝꯗꯣ ꯀꯣꯏ ꯄꯥꯁ ꯆꯥꯎꯍꯨꯝ
ꯑꯣ ꯐꯣꯝꯒ ꯂꯧꯔ ꯆꯦꯟꯗꯣꯏꯔꯣ ꯍꯥꯏꯁ‌ꯦ
ꯍꯣꯏꯌ‌ꯦ ꯐ‌ꯣꯝ ꯂꯧꯔꯦꯗꯅꯥ
ꯎꯡ
ꯑꯗꯣ ꯃꯤꯡ ꯀꯩ ꯀꯩ ꯀꯩꯅꯣ ꯑꯗꯨ ꯂꯨꯄꯥ ꯆꯍꯨꯝ ꯆꯍꯨꯝꯅꯦꯕ ꯑꯍꯥꯟꯕꯒꯤ ꯍꯣꯏ ꯍꯣꯏ ꯑꯃ ꯆꯪꯉꯦ ꯖ ꯍꯣꯝ ꯑꯗꯨꯒꯤ ꯃꯇꯨꯡꯗꯤ ꯂꯨꯄꯥ ꯊꯥ ꯊꯥꯒꯤ ꯂꯨꯄꯥ ꯆꯥꯝꯃ ꯑꯗꯨꯗꯤ ꯌꯥꯗ꯭ꯔꯣ
ꯀꯩꯒꯤꯅꯣꯉꯥꯏꯁꯦ ꯅꯪꯅꯁꯨ ꯆꯦꯜꯂꯒ ꯄꯩꯁꯥꯁꯨ ꯃꯣꯏ ꯂꯧꯔꯤꯗꯨꯕꯣ
ꯆꯕ ꯍꯥꯏꯗꯤ ꯃꯣꯏꯅ ꯀꯩꯅꯣ ꯇꯥꯛꯄꯤꯗꯣꯏꯅꯦꯕ ꯍꯥꯏꯗꯤ ꯁꯨꯃꯥꯏꯅ ꯁꯨꯝ ꯇꯧꯕ ꯍꯥꯏꯔꯒ ꯍꯥꯏꯗꯤ ꯊ ꯀꯜꯂꯒꯦ ꯑ ꯍꯥꯏꯗꯤ ꯏꯁꯥꯗꯣ ꯑꯃ ꯀꯟꯈꯠꯍꯟꯕ ꯍꯥꯏꯗꯤ ꯁꯨꯃꯥꯏꯅ ꯁꯨꯝ ꯍꯥꯏꯗꯤ ꯆꯦꯟꯕꯗꯨꯣ ꯏꯁꯥꯗꯣ ꯄꯨꯛꯅꯤꯡ ꯆꯦꯟꯕ ꯉꯝꯅꯉꯥꯏꯒꯤ
ꯎꯝ ꯎꯝ ꯎꯝ
ꯈꯜꯂꯝꯕ ꯈꯣꯠꯂꯝꯕ ꯇꯧꯗꯣꯏꯅꯦꯕ ꯍꯥꯏꯗꯤ ꯆꯦꯟꯕ ꯈꯔ ꯆꯦꯜꯂꯦ ꯍꯥꯏꯗꯤ ꯑꯗꯨꯗꯅ ꯆꯦꯟꯕ ꯈꯛꯇ ꯅꯣꯔꯃꯦꯅ ꯆꯦꯟꯗꯦꯕ ꯃꯣꯏ ꯑꯍꯩ ꯑꯍꯩꯕ ꯑꯍꯩ ꯑꯍꯩꯕ ꯃꯌꯥꯝ ꯧꯔꯝ ꯃꯣꯏꯗꯤ ꯃꯤꯅꯤꯠ ꯊꯥꯔꯒ ꯑꯣꯏꯅ ꯆꯦꯟꯕꯗꯣ
ꯑꯗꯨꯅꯦꯅ ꯈꯜꯂꯤꯁꯦ ꯆꯦꯟꯕꯅ ꯅꯔ ꯆꯦꯜꯂꯒ ꯀꯩ ꯑꯩꯈꯣꯏꯅ ꯄꯩꯁꯥ ꯂꯧꯏꯤ ꯁꯤꯁꯤꯅꯦ
ꯑꯣ ꯑꯣ ꯃꯣꯏꯅ ꯀꯩꯅꯣ ꯇꯧꯋꯦ ꯍꯥꯏꯗꯤ ꯁꯨꯃꯥꯏꯅ ꯆꯦꯜꯂꯣ ꯍꯥꯏꯔꯅꯤꯗꯅ ꯑꯗꯨ ꯃꯣꯏ ꯃꯤꯅꯤꯠ ꯑꯣꯜꯂꯅꯤ ꯑꯗ ꯍ ꯅꯨꯡꯉꯥꯏ ꯁꯤꯒꯗꯕ ꯀꯩꯅꯣꯧꯕ ꯦꯁꯦ ꯔꯥꯎꯟꯗꯣ
ꯑꯥ ꯑꯥ
ꯑꯗꯨꯗꯕꯨꯣꯃꯁꯤꯦꯗꯦ ꯁꯤꯂꯒ ꯀꯩꯅꯣ ꯇꯧꯋꯦ ꯑꯃ ꯃꯣꯏ ꯍꯥꯏꯗꯤ ꯀꯩꯅꯣꯒꯤ ꯇꯥꯏꯞꯇ ꯈꯪꯗꯦ ꯀꯃꯥꯏꯅ ꯍꯥꯏꯗꯣꯏꯅꯣ ꯑꯩ ꯄꯨꯟꯁꯤꯗ ꯍꯥꯏꯥꯟꯕꯅꯤ ꯇꯧꯔꯤꯁꯨ
ꯇ꯭ꯔꯦꯅꯤꯡꯒꯤꯗꯞꯇ ꯍꯔꯕ
ꯍꯣꯏ ꯍꯣꯏ ꯍꯣꯏ ꯑꯗꯨꯃꯥꯏꯅꯒꯨꯝꯕꯁꯨ ꯇꯧꯕ ꯍꯥꯏꯇꯥꯔꯦ ꯅꯣꯏ ꯑꯃꯅ ꯆꯤꯡ ꯀꯥꯕ ꯅꯨꯃꯤꯠ ꯆꯤꯡꯗ ꯂꯥ ꯆꯤꯡ ꯐꯜꯂ ꯍꯕ ꯄꯨꯡꯁꯦ ꯀꯩꯅꯣ ꯌꯨꯝꯗꯒꯤꯅꯦ ꯄꯨꯡ ꯇꯔꯨꯛꯇꯒꯤ ꯄꯨꯡ ꯇꯨꯛꯇꯒꯤ ꯀꯩꯅꯣ ꯇꯧꯕ
ꯑꯩꯅ ꯉꯥꯡꯕꯁꯨ ꯐꯖꯅ ꯇꯥꯕ꯭ꯔꯥ
ꯇꯥꯏ ꯇꯥꯏ
ꯑꯣꯀꯦ ꯑꯣꯀꯦ
ꯄꯨꯡ ꯇꯔꯨꯇꯩ ꯆꯦꯟꯕ ꯍꯧꯋꯦ ꯑꯗꯨꯒ ꯍꯝ ꯅꯤꯄꯥꯥꯟ ꯅꯤꯄꯥꯥꯟ ꯇꯥꯕꯦꯥꯎ ꯏꯅꯤ ꯄꯥꯏ ꯍꯦꯝꯕ ꯌꯥꯎ
ꯑꯣ ꯑꯣ
ꯆꯦꯟꯕ ꯃꯤꯗꯗꯤ ꯐꯕ ꯑꯗꯨ ꯃꯌꯥꯝ ꯆꯦꯟꯕꯗꯣ ꯏꯇꯣꯝ ꯆꯦꯟꯕꯁꯤꯗ ꯑꯃꯨꯛ ꯇꯜꯂꯛꯄ ꯌꯥꯎꯋꯦꯗꯅ
ꯍꯣꯏ ꯍꯣꯏ ꯑꯗꯩ ꯍꯣꯏ ꯑꯃꯔꯣꯝꯗꯕꯨꯗꯤ ꯐꯩ ꯔꯨꯇꯤꯟꯅꯥ ꯍꯥꯏꯈꯤꯕꯗꯣ
ꯅꯒꯤ ꯁꯟꯗꯦ ꯈꯛ ꯁꯨꯇꯤ ꯑꯣꯏꯔꯒꯀꯣ ꯏꯂꯨ ꯃ ꯁꯦ ꯍꯪꯉꯛꯀꯦ ꯍꯥꯏꯔꯒ ꯑꯗꯨꯝ ꯀꯥꯎꯊꯣꯛꯂꯦꯕ ꯍꯪꯉꯛ ꯍꯪꯒꯦꯗꯤ ꯑꯗꯨꯝ ꯈꯟꯕ
ꯍꯣꯏ ꯄꯣꯠ ꯆꯩ ꯌꯣꯜꯂꯝꯕꯅꯦ ꯑꯗꯨꯋꯥꯏꯗꯣ ꯑꯩ ꯑꯗꯨꯃꯥꯏꯅ ꯇꯧꯋꯦ ꯈꯪꯗꯦ ꯅꯍꯥꯟ ꯈꯣꯟꯊꯪꯗ ꯈꯪꯕꯅꯤ ꯎꯝ
ꯑꯣ ꯅꯪꯕꯨ ꯀꯩꯅꯣ ꯇꯧꯕ ꯑꯩ ꯑꯝꯇ ꯊꯝꯃꯤꯒꯦ ꯎꯝ ꯌꯦꯃ ꯇꯧꯦ ꯍꯕ ꯎꯝ